ꯀꯩ ꯇꯧꯕ꯭ꯔꯣ ꯂꯧꯁꯤꯟꯕ ꯉꯝꯗꯕ
ꯀꯩꯁꯨ ꯇꯧꯗꯦ ꯐꯝꯃꯤꯌꯦ ꯅꯪꯗꯤ ꯀ꯭ꯔꯤ ꯇꯧꯕ꯭ꯔꯣ ꯎꯍꯨꯝ ꯆꯥꯛ ꯆꯥꯔꯕ꯭ꯔꯣ
ꯂꯧꯁꯤꯟꯕ ꯉꯝꯗꯕ
ꯀꯔꯤ ꯃꯊꯦꯜ ꯆꯥꯕ꯭ꯔꯣ
ꯂꯧꯁꯤꯟꯕ ꯉꯝꯗꯕ
ꯀꯔꯤꯒꯤ ꯅꯣꯛꯄ꯭ꯔꯣ ꯑꯩꯈꯣꯏꯗꯤ ꯅꯥꯕꯅ ꯑꯩꯈꯣꯏ ꯌꯥꯗ꯭ꯔꯦ ꯁꯤ
ꯅꯈꯣꯏꯒꯤ ꯃꯅꯥꯛꯇ ꯃꯤ ꯌꯥꯝ ꯂꯥꯡꯍꯟꯒꯅꯨꯅꯨ ꯑꯈꯣꯏ ꯂꯣꯟ ꯉꯥꯡ ꯍꯟꯒꯅꯨ
ꯑꯩꯈꯣꯏꯖꯤ ꯁꯤꯗ ꯃꯤ ꯌꯥꯝ ꯂꯩ ꯗꯨꯒꯤꯅꯦ
ꯀ꯭ꯔꯤ ꯀ꯭ꯔꯤ ꯇꯧꯔꯒ ꯂꯩꯕ꯭ꯔꯣ
ꯏꯟꯁꯥꯡ ꯅꯥꯄꯤ ꯁꯦꯝꯂꯒ ꯒ ꯂꯩꯌꯦ
ꯑꯁꯦꯡꯕꯒꯤꯔꯣ
ꯎꯝ ꯂꯥꯛꯑꯣ ꯑꯟꯑꯣꯗꯤꯕꯜ ꯅꯣꯡ ꯆꯨꯕ꯭ꯔꯣ
ꯅꯨꯡꯁꯥ ꯁꯥꯏꯌꯦ
ꯑꯩꯈꯣꯏꯗꯤ ꯅꯣꯡ ꯈ꯭ꯔꯥ ꯈ꯭ꯔ ꯃꯪ ꯃꯪꯂꯒ ꯂꯩꯌꯦ
ꯍꯍꯍ ꯅꯨꯡꯁꯥ ꯁꯥꯕꯁꯦ ꯍꯦꯍꯦ ꯃꯤꯅꯤꯠ ꯇꯔꯥ ꯑꯣꯏꯗꯣꯏꯅꯤꯀꯣ ꯁꯤ ꯉꯥꯡꯅꯕꯗꯣ
ꯃꯤꯅꯤꯠ ꯀꯌꯥ ꯑꯣꯏꯔꯒꯦ
ꯑꯣꯍꯣ ꯃꯤꯅꯤꯠ ꯀꯌꯥ ꯑꯣꯏꯕ꯭ꯔꯥ ꯈꯪꯗꯦꯅꯦ ꯀ꯭ꯔꯤ ꯀ꯭ꯔꯤ ꯊꯕꯛ ꯇꯧꯕ꯭ꯔꯣ ꯀꯗꯥꯏꯗꯒꯤꯔꯣ ꯀ꯭ꯔꯤ ꯈꯨꯟꯗꯒꯤꯔꯣ
ꯇꯥꯏ ꯇꯥꯏꯌꯦ
ꯀ꯭ꯔꯤ ꯈꯨꯟꯗꯒꯤꯔꯣ ꯑꯟꯑꯣꯗꯤꯕꯜ
ꯀ꯭ꯔꯤ ꯇꯧꯕ꯭ꯔꯣ ꯅꯪꯗꯤ
ꯂꯦꯝꯕꯒ ꯂꯩꯌꯦ
ꯍꯍ
ꯅꯣꯛ ꯀꯅꯨ ꯐꯖꯅ ꯈꯨꯝꯃꯨ
ꯑꯟꯑꯣꯗꯤꯕꯜ ꯋꯥꯔꯤ ꯈꯔ ꯈꯔ ꯁꯥꯔꯛꯑꯣꯅꯦ
ꯀꯔꯤ ꯋꯥꯔꯤ ꯁꯥꯏꯒꯦꯌꯣ ꯀ꯭ꯔꯤ ꯋꯥꯔꯤ ꯁꯥꯒꯦꯔꯣ ꯀ꯭ꯔꯤꯒꯤ ꯃꯤ ꯑꯗꯨꯛ ꯂꯥꯡꯕ꯭ꯔꯣ
ꯁꯤꯗ ꯐꯪꯁꯟ ꯑꯃ ꯂꯩꯕꯒꯤꯅꯦ
ꯊꯝꯂꯒꯦ ꯀꯣꯅꯨꯅꯦ
ꯍꯣꯏ